ꯍꯂꯣ
ꯇꯥꯕ꯭ꯔꯣ
ꯑ ꯐꯖꯅ ꯇꯥꯏ
ꯀꯔꯤ ꯇꯧꯔꯤꯅꯣ
ꯑꯩꯈꯣꯏꯗꯤ ꯆꯠꯊꯣꯛ ꯆꯠꯁꯤꯟ ꯋꯥꯔꯤ ꯁꯥꯔꯒ ꯆꯠꯊꯣꯛ ꯆꯠꯁꯤꯟ ꯇꯧꯕ ꯈꯛꯇ ꯉꯥꯏꯔꯤ
ꯌꯨꯝꯗꯔꯣ
ꯌꯨꯝꯗ ꯅꯠꯇꯦ ꯂꯧꯕꯨꯛꯇ
ꯍꯥ ꯀꯔꯤꯌꯦ
ꯂꯧꯕꯨꯛꯇ
ꯍꯧꯖꯤꯛꯇꯤ ꯂꯧ ꯃꯇꯝꯅꯤꯅ ꯂꯧ ꯑꯗꯨꯝ ꯆꯠꯂꯒ ꯂꯩꯔꯕꯣ
ꯅꯠꯇꯦꯗ ꯂꯧ ꯆꯠꯄꯒꯤ ꯅꯠꯇꯦꯗ ꯅꯦꯠ ꯅꯨꯡꯉꯥꯏꯕ ꯃꯐꯝꯗ ꯊꯤꯕ ꯆꯠꯄ
ꯌꯥꯝ ꯐꯩꯅꯦ ꯁꯥꯗ꯭ꯔꯣ
ꯑꯩ ꯏꯁꯥꯗꯦꯗ ꯐꯦꯟ ꯑꯍꯨꯝ ꯃꯔꯤ ꯄꯨꯔ ꯆꯠꯂꯦꯗ ꯑꯩꯈꯣꯏ
ꯎ ꯅꯊꯟꯇꯒꯤ ꯐꯦꯟ ꯑꯍꯨꯝ ꯃꯔꯤ ꯄꯨꯕ꯭ꯔꯣ
ꯑꯩ ꯏꯊꯟꯇ ꯅꯠꯇꯦꯅꯦ ꯃꯤ ꯈꯨꯌꯥꯗꯣ ꯑꯁ ꯃꯤ ꯇꯔꯥꯃꯨꯛꯅꯦ ꯆꯠꯂꯤꯁꯦ
ꯑꯁ ꯒ꯭ꯔꯨꯞ ꯆꯠꯄꯗꯤ ꯅꯨꯡꯉꯥꯏꯔꯝꯒꯅꯤꯀꯣ
ꯑꯁ ꯅꯨꯡꯉꯥꯏꯑꯦ ꯑꯃꯅ ꯀꯩ ꯑꯃꯅ ꯑꯃꯅ ꯃꯣꯏ ꯃꯣꯏꯒꯤ ꯂꯣꯏꯅ ꯕꯤꯖꯤ ꯑꯣꯏꯔꯒ ꯑꯥ ꯅꯪꯗꯤ ꯆꯥꯛꯆꯔꯕꯣ
ꯍꯣꯏ ꯆꯥꯔꯦ ꯍꯧꯖꯤꯛ ꯆꯥꯊꯣꯛꯇ ꯉꯥꯏꯔꯤꯌꯦ ꯅꯪꯗꯤ
ꯑꯣ ꯉꯥꯏꯀꯣꯗ ꯇꯞ ꯇꯞꯅ ꯈꯨꯝꯅꯁꯦꯗ ꯀꯩ ꯃꯊꯦꯜꯕꯨ ꯁꯥꯏꯕꯤꯔꯒꯦ
ꯅꯪꯁꯨ ꯍꯩꯄꯁ ꯆꯥꯏꯈꯣ ꯉꯁꯤ ꯈꯛꯇ ꯈꯪꯉꯤꯅꯦ ꯍꯥꯎꯇꯦꯗ ꯑꯩꯗꯤ ꯀꯩꯅꯣ ꯆꯥꯏꯗ ꯕꯤꯟꯁ ꯆꯥꯏꯌꯦ
ꯑ ꯕꯤꯟꯁ ꯆꯥꯏꯌꯦ
ꯍꯣꯏ
ꯕꯤꯟꯁꯇꯣ ꯑꯩꯈꯣꯏ ꯇꯂꯣꯟꯗ ꯀꯃꯥꯏꯅ ꯍꯥꯏꯕ꯭ꯔꯣ ꯑꯩꯗꯤ ꯈꯪꯗ꯭ꯔꯤꯒꯦ
ꯍꯋꯥꯏ ꯑꯗꯨꯝ ꯈꯪꯗꯦꯗ ꯑꯩꯁꯨ
ꯑ ꯑꯗꯨꯃꯥꯏꯅ ꯇꯞ ꯇꯞꯅ ꯈꯣꯨꯝꯃꯗꯤ ꯐꯩꯗꯅ ꯑꯃꯅꯁꯨ ꯑꯃꯨꯛ ꯉꯥꯡ ꯑꯃꯅꯁꯨ ꯃꯨꯛ ꯉ ꯒ꯭ꯌꯥꯟꯅꯦꯅ ꯇꯥꯗꯦꯕ
ꯍꯣꯏꯅꯦ ꯍꯣꯏꯅꯦ ꯌꯥꯝ ꯒ꯭ꯌꯥꯟ ꯇꯥꯅ ꯁꯥꯟꯅꯁꯤꯗꯨꯗꯤ
ꯑꯣ ꯒ꯭ꯌꯥꯟ ꯇꯥꯅ ꯍꯧꯖꯤꯛ ꯀꯅꯥ ꯀꯅꯥ ꯂꯩꯒꯦꯅ ꯐꯟꯗꯔꯣ
ꯏꯊꯇꯅꯦ
ꯑꯣ ꯀꯟꯇ ꯂꯩꯕꯁꯦ ꯁꯥꯗ꯭ꯔꯣꯅꯦ ꯅꯣꯏꯗꯗꯤ
ꯑꯩꯈꯣꯏꯗꯗꯤ ꯑꯁ ꯌꯥꯝ ꯁꯥꯏꯌꯦ ꯑꯗꯣ ꯎꯄꯥꯏ ꯂꯩꯇꯦ
ꯑꯣ ꯎꯄꯥꯏ ꯂꯩꯇꯕꯗꯣ ꯎꯄꯥꯏ ꯂꯩꯅꯤꯡꯉꯥꯏ ꯂꯩꯊꯣꯛꯍꯜꯂꯣꯅꯦ
ꯎꯄꯥꯏ ꯂꯩꯅꯤꯉꯥꯏ ꯍꯧꯖꯤꯛ ꯑꯩ ꯐꯦꯟ ꯀꯟꯅ ꯊꯥꯒꯦ ꯇꯧꯔꯤꯌꯦ
ꯑꯣ
ꯎꯄꯥꯏꯊꯤꯔꯤꯕ
ꯑ ꯄꯥꯏꯁꯤ ꯄꯥꯏꯁꯤ
ꯎꯝ ꯑꯗꯣ ꯅꯪꯗꯤ ꯀꯔꯤ ꯃꯊꯦꯜ ꯆꯥꯈ꯭ꯔꯒꯦ
ꯑꯁ ꯉꯁꯤ ꯑꯩꯣꯏ ꯏꯟꯖꯥꯡ ꯆꯥꯅꯤꯡꯉꯥꯏ ꯂꯩꯃꯟꯟꯅꯗꯅ ꯌꯦꯟ ꯊꯣꯡꯕ ꯆꯥꯏ
ꯑꯁ ꯁꯥꯎꯔꯝꯅꯤꯗ
ꯏꯟꯁꯦ ꯍꯥꯎꯥꯎꯔꯥꯛꯇ꯭ꯔꯔꯤ
ꯌꯨꯝꯒꯤ ꯌꯦꯅꯣ
ꯃꯤꯒꯤ ꯌꯦꯟ
ꯃꯤꯒꯤ
ꯑꯥꯎ ꯃꯤꯒꯤ ꯌꯦꯟ ꯆꯥꯏꯌꯦ
ꯍꯨꯔꯥꯟꯕ ꯃꯥꯜꯂꯦ ꯍꯨꯔꯥꯟꯕ ꯌꯦꯟ ꯃꯥꯜꯂꯦ
ꯄꯣꯠ ꯀꯅꯥꯅ ꯆꯠꯅꯕ꯭ꯔꯣꯗ ꯍꯧꯖꯤꯛ ꯆꯥꯎꯈꯠꯂꯛꯄ ꯍꯧꯖꯤꯛ ꯑꯁꯨꯛ ꯌꯥꯝ ꯆꯥꯎꯈꯠꯄ ꯃꯇꯝꯗꯕꯨ
ꯅꯣꯏꯒꯤ ꯅꯠꯇꯕ꯭ꯔꯣ ꯑꯗꯨꯗꯤ ꯃꯤꯒꯤꯅꯤ ꯍꯥꯏꯗꯤ ꯂꯩꯔꯒ ꯆꯥꯕ꯭ꯔꯣ
ꯑ
ꯀꯌꯥ ꯀꯌꯥ ꯄꯤꯅꯒꯦ
ꯑꯁ ꯑꯩꯈꯣꯏ ꯀꯩꯅ ꯅꯥꯏꯟ ꯍꯟꯗ꯭ꯔꯦꯠ ꯄꯤ
ꯑꯁ ꯇꯥꯡꯉ ꯅꯥꯏꯟ ꯍꯟꯗ꯭ꯔꯦꯠꯔꯀꯦ
ꯑꯥ
ꯀꯔꯤ ꯅꯏ ꯍꯟꯗ꯭ꯔꯦ ꯀꯦꯦꯛ ꯍꯥꯏꯥꯏꯗꯦ ꯇ
ꯆꯠ ꯍꯥꯏꯌꯦ ꯃꯥꯅꯤ ꯀꯩꯔꯣ
ꯍꯟꯗ꯭ꯔꯦꯗ ꯅꯠꯇꯕ ꯅꯥꯏꯟ ꯍꯟꯗ꯭ꯔꯦꯠ ꯀꯦ
ꯑ ꯍꯠꯅꯥꯟ ꯍꯟꯗ꯭ꯔꯦꯠ ꯅꯥꯟ ꯍꯟꯗ꯭ꯔꯦꯠ
ꯅꯪꯅ ꯅꯥꯏꯟ ꯍꯟꯗ꯭ꯔꯦꯗꯀꯤꯦ ꯍꯥꯏꯔꯒ
ꯑꯦ ꯑꯩꯅ ꯅꯥꯏꯟ ꯍꯟꯗ꯭ꯔꯦꯗ ꯀꯤ ꯍꯥꯏꯕꯅꯦ ꯀꯤ ꯍꯥꯞꯄꯒꯤꯅꯦ
ꯏꯁ ꯁꯤ ꯊꯤꯒꯅꯨ ꯑꯗꯨꯗꯤ ꯅꯥꯏꯟ ꯍꯟꯗ꯭ꯔꯦꯗ ꯀꯦ ꯍꯥꯏꯅ ꯇꯥꯏ ꯑꯗꯨꯒꯤꯅꯦ ꯑꯩꯅ ꯍꯥꯏ
ꯀꯥ ꯌꯦꯟꯗꯨꯕꯨ ꯅꯥꯏꯟ ꯍꯟꯗ꯭ꯔꯦꯗ ꯀꯦ ꯇꯥꯔꯒ ꯅꯪꯅ ꯑꯃꯨꯛ ꯑꯗꯨ ꯐꯥꯎ ꯅꯪ ꯑꯩꯉꯣꯟꯗ ꯈꯨꯝꯂꯛꯑꯗꯤ ꯅꯪ ꯄꯨꯔꯥ ꯉꯥꯎꯔꯦ
ꯉꯥꯎꯗꯤ ꯍꯌꯦ
ꯅꯥꯏꯟ ꯍꯟꯗ꯭ꯔꯦꯗ ꯀꯦ ꯍꯥꯏꯕꯁꯤꯗꯤ ꯌꯦꯟ ꯀꯌꯥꯃꯨꯛ ꯌꯦꯟ ꯀꯌꯥꯃꯨꯛ ꯂꯩꯕ ꯌꯥꯅꯤ ꯅꯪ
ꯑꯗꯣ ꯅꯪ ꯑꯩꯗꯤ ꯅ ꯆꯤꯟꯊꯤ ꯑꯄ ꯉꯥꯡ ꯉꯥꯡꯅ ꯂꯩꯕ ꯃꯥꯟꯕ
ꯑꯥ
ꯑꯩꯁꯨ ꯁꯨꯃꯥꯏꯅ ꯍꯟꯖꯥꯡ ꯂꯩꯇꯕꯒꯤ ꯌꯦꯟꯒꯨꯝꯕ ꯆꯥꯅꯤꯡꯉꯥꯏ ꯂꯩꯕꯗꯤ ꯐꯈ꯭ꯔꯦꯕ
ꯑꯩꯣꯏꯁꯤ ꯁꯤꯔꯣꯝꯗꯗꯤ ꯍꯟꯖꯥꯡ ꯆꯥꯅꯤꯡꯉꯥꯏ ꯂꯩꯇ꯭ꯔꯗꯤ ꯁꯟꯒꯨꯝꯕ ꯑꯗꯨꯝ ꯆꯠꯊꯣꯛꯑꯦ ꯍꯥꯏꯌꯦ ꯃꯣꯏ ꯀ꯭ꯔꯁꯤꯗꯤ
ꯑꯣ ꯑꯣ ꯑꯁ ꯑꯗꯨꯗꯤ ꯅꯣꯏꯗꯤ ꯍꯦꯟꯖꯥꯡ ꯂꯩꯇ꯭ꯔꯗꯤ ꯌꯦꯦꯟꯖꯥꯡ ꯍꯥꯎꯕ ꯈꯛꯇ ꯆꯥꯕ ꯃꯥꯜꯂꯦ
ꯑꯣ ꯂꯩꯇ꯭ꯔꯗꯤ ꯍꯥꯎꯔꯦ ꯂꯩꯔꯗꯤ ꯍꯥꯎꯇ꯭ꯔꯦ ꯑꯩꯈꯣꯏꯗꯗꯤ ꯍꯣꯏ ꯃꯥꯅꯤ ꯇꯃꯤ
ꯑꯩꯁꯨ ꯂꯥꯛꯀꯦ ꯄꯤ ꯄꯤꯖꯥꯎ ꯀꯣ
ꯄꯩꯁꯥꯒꯤ ꯃꯇꯨꯡ ꯏꯟꯅ ꯄꯤꯖꯒꯅꯤ ꯍꯣꯏ ꯆꯨꯝꯅꯤ
ꯏꯁꯁ ꯑꯩ ꯄꯩꯁꯥ ꯄꯨꯊꯣꯛꯇꯣꯏꯔꯣ
ꯑꯧ ꯄꯨꯊꯣꯛꯇꯣꯏꯅꯦ ꯇꯪꯈꯥꯏ ꯇꯪꯈꯥꯏ
ꯃꯥꯂꯦ ꯍꯦ ꯄꯥꯈ ꯃꯥ
ꯂ ꯂꯤꯈꯇꯦꯗ ꯂ ꯂꯤꯈꯇꯦꯗ
ꯅꯨꯄꯤꯒ ꯑꯣꯏꯕ꯭ꯔꯣ
ꯑꯥꯎ ꯅꯨꯄꯤꯕꯨꯗꯤ ꯀꯣꯏꯌꯦ
ꯑꯁ ꯅꯨꯄꯤꯗ ꯅꯪꯕꯨ ꯂꯤꯛꯑꯦ ꯀ ꯍꯥꯏꯗ꯭ꯔꯣ
ꯑꯁ ꯅꯨꯄꯤꯗꯕꯨ ꯀꯃꯥꯏꯅ ꯂꯤꯛꯄ ꯇꯝꯗꯣꯏꯅꯣ ꯈꯪꯅꯗꯕꯒꯤꯗꯤ ꯂꯤꯛꯄ ꯇꯥꯕ ꯈꯪꯅꯔꯗꯤ ꯂꯤꯛꯇ꯭ꯔ ꯂꯤꯛꯇꯦꯗ
ꯋꯥ ꯌꯥꯝ
ꯑꯣ ꯃꯥꯏ ꯔꯠꯁ
ꯃꯤ ꯃꯆꯥꯗꯤ ꯌꯥꯝ ꯁꯤꯡꯅ ꯁꯗꯥꯏꯀꯣ ꯀꯔꯤ ꯅꯪꯒꯤ ꯅꯨꯄꯤ ꯅꯪ ꯀꯔꯤ ꯀꯌꯥꯝ ꯀꯣꯏꯒꯦ ꯑꯃꯈꯛꯇꯔꯣ
ꯑꯁꯀ ꯅꯨꯄꯤꯕꯨ ꯇꯔꯥ ꯀꯨꯟꯃꯨꯛ ꯀꯣꯏ ꯌꯥꯕꯒꯨꯝꯅ ꯑꯃ ꯀꯣꯏꯔꯗꯤ ꯌꯥꯏ ꯑꯔꯦ ꯀꯅꯥꯔꯦ
ꯑꯁ ꯅꯪ ꯈꯛꯇꯅꯦ ꯑꯃꯈꯛꯇ ꯀꯣꯏ ꯍꯥꯏꯕ ꯇꯥꯕ ꯃꯤ ꯑꯅꯤꯗꯒꯤ ꯑꯅꯤꯗꯒꯤ ꯇꯥꯕ ꯌꯥꯎꯗꯦ ꯑꯅꯤ ꯑꯍꯨꯝ ꯑꯅꯤ ꯑꯍꯨꯝ ꯂꯣꯏ ꯍꯥꯏꯗ ꯍꯗꯤ ꯑ ꯑꯃꯅ ꯌꯥꯗ꯭ꯔꯦ ꯉꯥꯏ ꯊꯝꯗ꯭ꯔꯗꯤ ꯌꯥꯗ꯭ꯔꯦ ꯀꯥꯏ ꯌꯥꯝ ꯍꯩꯅꯩꯗ
ꯍꯣꯏ ꯍꯣꯏ ꯍꯥꯏꯅꯕꯅꯦ ꯑꯗꯣ ꯃꯣꯏꯗꯤ ꯃꯣꯏ ꯊꯃꯣꯏ ꯁꯦꯡꯕ ꯉꯝꯗꯕꯒꯤꯅꯦꯕ ꯑꯗꯨꯗꯣ
ꯏꯁ ꯑꯩꯅ ꯁꯤꯤꯔꯗ ꯀꯣꯅꯪꯁꯦ ꯑ ꯑꯉꯥꯡꯁꯤꯡꯁꯦ ꯋꯥ ꯉꯥꯡ ꯑꯣꯏ ꯌꯥꯝ ꯍꯩꯀꯣ
ꯐꯖꯗꯕ ꯀꯣꯝꯗꯅ ꯍꯥ
ꯅꯪꯗꯤ ꯊꯃꯣꯏ ꯌꯥꯝ ꯁꯦꯡꯕ ꯃꯥꯜꯂꯦꯕ
ꯁꯦꯡꯉꯦ ꯅꯨꯡꯇꯤꯒꯤ ꯊꯝꯃꯣꯏ ꯃꯅꯨꯡꯗ ꯕ꯭ꯔꯥꯁ ꯇꯥꯏ
ꯑ ꯀꯔꯤ ꯕ꯭ꯔꯥꯟꯁꯅ ꯇꯥꯛꯄ꯭ꯔꯣ
ꯏꯁꯇꯤꯜ ꯍꯣꯠꯀꯤ ꯕ꯭ꯔꯁꯅꯦ ꯕ꯭ꯔꯁ ꯄ꯭ꯂꯥꯁꯇꯤꯛꯀꯤꯗꯨꯗꯤ ꯀꯌꯥꯝ ꯀꯟꯅ ꯁꯦꯡ ꯑꯣꯏꯕ ꯑꯗꯨꯒꯤ
ꯑꯣ ꯅꯪꯒꯤꯁꯦ ꯍꯥꯏꯐꯦꯠꯇꯤ ꯁꯦꯡꯉꯝꯃꯅꯤꯅꯦꯀꯣ ꯑꯗꯨꯗꯤ
ꯐꯟꯁꯉꯦ ꯍꯥꯏꯔꯤꯁꯤꯅꯦ
ꯑꯩꯁꯨ ꯑꯗꯣ ꯀꯃꯥꯏꯅ ꯁꯤꯖꯤꯟꯅꯒꯦ ꯇꯝꯕꯤꯌꯣ ꯑꯩꯁꯨ ꯇꯧꯒꯦ ꯈꯔ ꯁꯦꯡꯅꯕ ꯑꯩꯁꯨ ꯍꯟꯗꯛ ꯈꯔ
ꯑ ꯍꯣꯏ ꯅꯪ ꯍꯥꯟꯅ ꯍꯥꯏꯔꯨꯔꯁꯦ ꯑꯩ ꯇꯥꯔꯒꯦꯁꯦ
ꯑꯩꯗꯣ ꯍꯟꯗꯛ ꯈꯔ ꯁꯦꯡꯗꯕ ꯃꯥꯜꯂꯦꯕ ꯑꯅꯤ ꯑꯩ ꯑꯍꯨꯝ ꯊꯝꯖꯤꯟꯒꯦꯒ ꯈꯜꯂꯦꯕ ꯑꯗꯨꯗꯤ ꯐꯠꯇꯦꯗꯅ
ꯎꯝ ꯑꯗꯨꯗꯤ ꯈꯪꯗ꯭ꯔꯦ ꯑꯗꯨꯗꯤ ꯍꯥꯏꯕꯗꯤ ꯅꯣꯏ ꯅꯨꯄꯤꯒꯤ ꯃꯇꯨꯡ ꯏꯟꯅ ꯂꯩꯕꯅꯦ ꯑꯩꯈꯣꯏ ꯅꯨꯄꯥꯒꯤ ꯃꯇꯨꯡ ꯏꯟꯅ ꯣ
ꯑꯗꯣ ꯅꯨꯄꯥ ꯂꯥꯛꯄꯁꯤꯡꯗꯣ ꯑꯐꯕ ꯈꯛꯇ ꯂꯥꯛ ꯑꯗꯨꯒꯤ ꯑꯃꯁꯨ ꯊꯥꯗꯣꯛꯅꯤꯡꯗꯕ ꯑꯃꯁꯨ ꯑꯃ ꯄꯥꯝꯃꯨꯕ ꯒ꯭ꯌꯥꯟ ꯇꯥꯗ꯭ꯔꯦꯅꯦ
ꯑ ꯑꯗꯨꯗꯤ ꯌꯥꯔ ꯑꯗꯨꯗꯤ ꯕꯤꯖꯤꯅꯦꯁ ꯇꯧꯔꯣ
ꯑꯣ ꯀꯩꯅ ꯈꯔ ꯅꯣꯏ ꯅꯨꯄꯥꯁꯤꯡ ꯈꯔ ꯅꯪ ꯈꯔ ꯁꯤꯡꯕꯒꯨꯝ ꯇꯧꯋꯦ ꯈꯔ ꯍꯥꯏꯕꯤꯌꯣ ꯑꯩ ꯇꯧꯒꯦ
ꯑ ꯀꯔꯝꯕ ꯀꯔꯝꯕ ꯅꯨꯄꯥꯒꯤ ꯃꯑꯣꯡꯗ ꯄꯥꯝꯒꯦ
ꯎꯁ ꯑꯩꯗꯤ ꯗꯤꯁꯥ ꯆꯥꯗ꯭ꯔꯕ ꯄꯩꯁꯥ ꯌꯥꯝ ꯄꯥꯏꯕ ꯑꯗꯨꯒꯨꯝꯕ ꯌꯥꯔꯦꯗ
ꯎꯝ
ꯌꯥꯝ ꯌꯦꯡꯉꯣꯏꯗ ꯌꯥꯝ ꯌꯦꯡꯃꯜꯂꯁꯨ ꯐꯪ
ꯅꯪ ꯅꯪꯒꯤꯗꯨꯗꯤ ꯐꯖꯅ ꯌꯦꯡꯈ꯭ꯔꯦ
ꯀꯔꯤ ꯅꯤꯁꯥ ꯆꯥꯗꯕꯒ ꯄꯩꯁꯥ ꯄꯥꯏꯕ ꯈꯛꯇꯅꯤ ꯑꯇꯩ
ꯑꯁ ꯍꯧꯖꯤꯛ ꯀꯥꯟꯥꯟꯗꯤ ꯏꯁꯥ ꯆꯥꯗꯕ ꯅꯨꯄꯥ ꯊꯤꯕ ꯐꯪꯕ ꯍꯥꯏꯕꯁꯦ ꯁꯤ ꯂꯝꯗꯝꯁꯦ ꯗꯥꯏꯅꯣꯁꯣꯔ ꯊꯤꯕ ꯐꯪꯕꯒ ꯆꯞ ꯃꯥꯟꯅꯔꯕꯅꯦ ꯀꯩꯔꯣ
ꯑꯔꯤ ꯁꯤꯗꯤ ꯅꯪꯁꯨ ꯆꯥꯕ꯭ꯔꯣ
ꯑꯩꯈꯣꯏꯁꯨ ꯗꯥꯏꯅꯣꯁꯣꯔꯒ ꯆꯞ ꯃꯥꯟꯅꯔꯕꯅꯦ
ꯁꯤꯁ ꯐꯪꯅꯤꯗ ꯀꯔꯤꯔ ꯅꯪꯒꯨꯝꯕ ꯃ ꯊꯤꯕꯤꯔꯣꯅꯣ ꯁꯤꯦ ꯑꯣꯏꯣꯏꯒꯤꯁꯣ
ꯑ
ꯅꯪꯗꯤ ꯐꯕꯅꯤꯅ ꯅꯃꯥꯟꯅꯕꯁꯤꯡ ꯐꯕꯁꯨ ꯌꯥꯝ ꯇꯤꯟꯅꯔꯝꯅꯤꯕꯀꯣ
ꯍꯣꯏ ꯌꯥꯝ ꯇꯤꯟꯅꯑꯌꯦ
ꯑ ꯑꯗꯣ ꯅꯆꯦ ꯑꯩꯈꯣꯏꯒꯤꯁꯨ ꯐꯕ ꯌꯥꯎꯔꯗꯤ ꯄꯥꯎ ꯐꯥꯎꯔꯣ ꯀꯩꯗꯧꯔꯒꯦ
ꯑꯩꯈꯣꯏꯅ ꯑꯃꯨꯛ ꯄꯤꯔꯛꯑꯒ ꯅꯣꯏꯅ ꯅꯣꯏꯅ ꯑꯩꯅ ꯇꯧꯕꯤꯃꯟ ꯈꯪꯂꯝꯗ꯭ꯔꯗꯤ ꯐꯔꯛ
ꯑꯁ ꯑꯗꯨꯒꯨꯝꯕ ꯅꯨꯄꯤ ꯅꯠꯇꯦ ꯍꯦꯟꯅꯁꯦ ꯑꯩꯗꯤ ꯌꯥꯝ ꯌꯥꯝ ꯈꯪꯕꯅꯦ
ꯌꯥꯏ
ꯌꯥꯝ ꯈꯪꯅ ꯇꯧꯕꯤꯒꯅꯤ ꯀꯩꯗꯧꯔꯒꯦ ꯅꯪ ꯀꯔꯤꯁꯨ ꯍꯥꯏꯅꯤꯡꯉꯣꯏ ꯅꯪ ꯍꯥꯏ꯭ꯔꯤꯉꯩꯗ ꯑꯩ ꯒ꯭ꯌꯥꯟ ꯇꯥꯅ ꯑꯗꯨꯝ ꯇꯧꯔꯛꯀꯅꯤ
ꯈꯪꯈ꯭ꯔꯦꯗ ꯍꯟꯗꯛꯀꯁꯦ ꯁꯤ ꯑꯃ ꯊꯣꯛꯂꯛꯄꯗꯒꯤ ꯀꯥ ꯀꯥꯗꯂꯣ ꯄꯁꯤ ꯂꯥꯏꯅꯦ ꯀꯣꯏ ꯃꯤꯁꯤꯡꯁꯦ
ꯃꯤꯗꯤ ꯎ ꯃꯤꯤꯡ ꯃꯤ ꯂꯩꯕꯅꯤꯅ ꯑꯗꯨꯝ ꯄꯥꯏꯔꯛꯄ ꯄꯇꯥꯕꯅꯤ ꯅꯨꯡꯇꯤꯒꯤ ꯐꯥꯎꯅꯥꯕꯁꯤꯡ ꯅꯨꯡꯇꯤꯒꯤ ꯐꯥꯎꯅꯥꯔ ꯂꯩꯔꯗꯤ ꯕꯣꯔꯤꯡꯁꯨ ꯆꯨꯔꯛꯄꯅꯤꯅ ꯑꯅꯧ ꯑꯅꯧꯕ ꯑꯗꯨꯝ ꯐꯥꯎꯅ ꯍꯣꯠꯅꯕꯁꯨ ꯅꯨꯡꯉꯥꯏꯇ꯭ꯔꯣ ꯀ
ꯑ ꯅꯨꯡꯉꯥꯏꯌꯦ ꯅꯪꯁꯨ ꯑꯅꯧꯕꯅꯦ ꯉꯁꯤ
ꯑꯩꯁꯨ ꯅ ꯑꯅꯧꯕꯅꯤ ꯀꯩꯅꯣ
ꯑꯦ ꯊꯥ ꯊꯥꯖꯗꯅ ꯑꯅꯥꯎꯕ ꯊꯦꯡꯅꯕ ꯍꯥꯏꯕꯁꯦ ꯉꯥꯛꯇꯤ ꯉꯥꯛꯄ ꯖꯥꯠꯅꯤꯍꯦ
ꯍꯣꯏ ꯑꯗꯨꯝ ꯊꯧꯅꯥꯁꯤꯀꯣ
ꯍꯣꯏ ꯍꯣꯏ ꯑꯗꯨꯝ ꯐꯥꯎꯅꯁꯤ ꯑꯩꯈꯣꯏꯁꯨ ꯑꯩꯈꯣꯏꯒꯤ ꯊꯣꯛꯄ ꯅꯪꯁꯨ ꯅꯪꯒꯤ ꯊꯣꯛꯄ ꯇꯧꯔꯒ ꯀꯣ
ꯑꯥ
ꯅꯪ ꯇꯧꯔꯒ ꯂꯩꯔꯗꯤ ꯂꯣꯏꯔꯦ ꯀꯥꯏꯔꯣ
ꯍꯣꯏꯅꯦ
ꯎꯝ ꯅꯪꯗꯤ ꯊꯕꯛ ꯆꯠꯇ꯭ꯔꯣ
ꯆꯠꯇꯦꯗ ꯌꯨꯝꯗ ꯑꯗꯨꯝ ꯂꯩꯌꯦ ꯑꯩꯗꯤ ꯆꯥꯔꯒ ꯐꯝꯃꯒ ꯇꯨꯝꯃꯒ ꯂꯣꯏ ꯀꯔꯦ ꯍꯛꯆꯥꯡꯒꯁꯦ ꯅꯣꯏ ꯅꯣꯏ ꯈꯠꯇꯅ
ꯕ꯭ꯔꯝꯃꯂꯥ ꯑꯕꯣ
ꯈꯤꯇꯪ ꯉꯥꯏꯔꯦ
ꯇꯦꯡꯉꯥꯏꯔꯔꯕ ꯑꯗꯨꯗꯤ ꯃꯅꯥꯍꯥꯟ ꯀ꯭ꯔꯣꯗ ꯐꯔꯥꯛ ꯇꯥꯏ
ꯃꯜꯍꯜꯂꯁꯤꯔꯥ ꯍꯥꯏꯅ ꯈꯜꯂꯤꯔꯦ
ꯑ ꯃꯅꯜꯂꯣ
ꯇꯧꯕꯗꯨꯁꯨ ꯈꯥꯡꯕ ꯉꯝꯗꯕ ꯆꯥꯅꯤꯡꯕꯒ ꯇꯨꯝꯅꯤꯡꯕꯒ ꯑꯗꯨ ꯁꯔꯨꯛꯄꯨꯗꯤ ꯃꯥꯟꯍꯜꯂꯒꯦ ꯑꯗꯨꯝ
ꯍꯣꯏ ꯃꯅꯍꯂꯣꯣ
ꯍꯣꯏ ꯅꯨꯄꯥꯁꯤꯡ ꯅꯨꯄꯤ ꯅꯣꯏꯕꯁꯨ ꯄꯥꯝꯕ ꯌꯥꯎꯗꯥꯏꯅꯦ
ꯑꯒꯁ ꯀ ꯍꯥꯏꯅꯕꯗꯣ ꯍꯥꯏ ꯅꯣꯏ ꯑꯦ
ꯑꯦ ꯍꯣꯏ ꯑꯣꯏ ꯍꯜꯂꯣ ꯑꯣꯏ ꯍꯜꯂꯣ
ꯍꯣꯏ ꯑꯣꯏꯈ꯭ꯔꯒꯦꯗ ꯀꯔꯤ ꯀꯥꯟꯅꯕ ꯀꯪꯕꯗ ꯐꯖꯗꯕꯅꯤꯗ ꯈꯔ ꯅꯣꯏꯕꯅ ꯐꯖꯕꯅꯤꯗ ꯅꯪꯒꯤ ꯅꯨꯄꯤꯗꯤ ꯀꯃꯥꯏꯅ ꯇꯧꯒꯦ ꯐꯤꯒꯦ
ꯑꯁ ꯐꯤꯒꯔ ꯌꯥꯔꯅꯤ ꯌꯥꯔꯦ ꯐꯤꯠ ꯇꯥꯔꯕꯅꯦ
ꯁꯦꯂꯦꯛꯁꯟ ꯌꯥꯝ ꯍꯩꯕ ꯃꯥꯜꯂꯦꯀꯣ ꯃꯤꯗꯤ
ꯑꯥ
ꯃꯤꯗꯤ ꯅꯨꯄꯤꯒ ꯐꯤꯒꯔꯒ ꯌꯦꯡꯕ ꯌꯥꯝ ꯍꯩꯕ ꯃꯥꯜꯂꯦꯕ
ꯑꯣ ꯑꯩꯈꯣꯏꯗꯤ ꯃꯅꯤꯡꯗ ꯌꯦꯡꯒꯅ ꯄꯣꯁ ꯇꯥꯕ ꯃꯃꯥꯡꯗ ꯌꯦꯡꯉꯒꯅ ꯃꯥꯏꯀ꯭ꯔꯣꯃꯦꯛꯁ ꯃꯥꯟꯕꯁꯤꯡꯗ ꯍꯣꯏꯗꯤ ꯑꯗꯨꯒꯨꯝꯕꯅꯅ ꯊꯤꯔꯤꯁꯦ
ꯐꯦꯗꯥ ꯏꯅꯥꯎꯁꯤꯡꯒꯤ ꯅꯨꯄꯤꯗꯨꯁꯨ
ꯀꯨꯏꯔ‌ꯣꯏ ꯀꯨꯏꯔ‌ꯣꯏ ꯏꯊꯥ ꯊꯥꯖꯗꯅ ꯍꯥꯥ
ꯑꯁꯦꯡꯦꯡ ꯋꯥꯒꯦꯔ
ꯁꯦꯡꯕꯣꯏꯅꯦ ꯀꯨꯏꯔꯣꯏ ꯀꯨꯏꯔꯣꯏ
ꯄꯨꯔꯛꯑꯣ ꯄꯨꯔꯛꯑꯣ ꯀꯔꯤ ꯐꯥꯒꯤꯔꯥꯃꯤ ꯑꯁꯤ ꯑꯗꯨꯗꯤ ꯑꯁꯣꯝꯗ ꯄꯨꯔꯥ ꯁꯤꯦꯔꯤꯦꯁꯅꯦ ꯉꯥꯡꯉꯤꯁꯦ
ꯅꯣꯏ ꯍꯥꯟꯅ ꯆꯠꯊꯣꯛꯇ꯭ꯔꯤꯉꯩꯗꯗꯤ ꯑꯩꯈꯣꯏ ꯀꯥꯏꯗ ꯌꯥꯗꯣꯏꯅꯣ
ꯑꯁ ꯊꯣꯡꯅꯤꯡ ꯏꯗ ꯅ ꯀꯕꯥꯏ ꯂꯩꯇ꯭ꯔꯤꯌꯦ ꯑꯗꯨꯒꯤꯅꯦ ꯑꯩꯅ ꯅꯉꯣꯟꯗ ꯐꯕ ꯂꯩꯔꯗꯤ ꯄꯥꯎ ꯈꯔ
ꯑ
ꯂꯩꯔꯒꯕ